ꯍꯜꯂꯣ
ꯍꯥꯎ ꯚꯥꯏ
ꯍꯜꯂꯣ ꯏꯇꯥꯎ ꯇꯕꯔꯣ
ꯑꯩꯒꯤ ꯇꯥꯏ ꯅꯪ ꯐꯖꯅ ꯇꯥꯔꯕ
ꯍꯜꯂꯣ
ꯍꯥꯎ ꯇꯥꯏꯌꯦ ꯅꯪ ꯐꯖꯅ ꯇꯥꯗ꯭ꯔꯣ ꯍꯥꯥ
ꯇꯥꯔꯦ ꯍꯧꯏ ꯆꯥꯛ ꯆꯥꯔꯕꯣ
ꯆꯥꯛ ꯆꯥꯗ꯭ꯔꯤꯌꯦ ꯅꯪ ꯆꯥꯔꯕꯣ
ꯀꯩꯅꯣ ꯊꯦꯡꯉꯤꯗ ꯍꯧꯖꯤꯛ ꯐꯥꯎꯕ ꯆꯥꯛ ꯆꯥꯗ꯭ꯔꯗꯤ ꯅꯪꯕꯣ
ꯎꯝ ꯊꯦꯡꯉꯦ ꯚꯥꯏ ꯑꯩ ꯑꯩ ꯆꯥꯅꯤꯡ ꯗ꯭ꯔꯕ ꯑꯗꯨꯏ ꯆ ꯀꯩꯅꯣ ꯇꯧꯕ ꯉꯩꯍꯥꯛ ꯂꯩꯔ ꯆꯥꯔꯅꯤ ꯂꯥꯝꯈꯠ ꯂꯥꯝꯁꯤꯜꯂꯛꯑꯦ
ꯎꯝ ꯎꯝ ꯎꯝ ꯑꯩꯈꯣꯏ ꯑꯩꯕꯨꯗꯤ ꯆꯥꯔꯦ
ꯑꯠꯆꯥ ꯑꯠ ꯀꯩ ꯏꯟꯁꯥꯡ ꯆꯥꯔꯕ
ꯌꯦꯟꯁꯥꯡꯁꯦ ꯏꯔꯣꯝꯕ ꯑꯣꯏꯅ ꯇꯧꯔꯦ ꯌꯦꯟꯗꯦꯝ ꯏꯔꯣꯜꯂꯦ ꯑꯂꯨ ꯈꯔ ꯇꯧꯔꯒ
ꯑꯆꯥ ꯑ ꯀꯅꯥꯅ ꯊꯣꯡꯒꯦ
ꯎꯝ ꯈꯈꯣꯏ ꯆꯦꯅ ꯊꯣꯡꯉꯦ ꯀꯩꯒꯤꯅꯣ ꯀꯔꯤ ꯀꯔꯤ ꯆꯥꯁꯤꯜꯂꯨꯔꯒꯦ ꯑꯌꯨꯛꯇ ꯆꯥꯛꯒ ꯂꯥꯝꯗ꯭ꯔꯤꯁꯤꯕꯣ
ꯀꯩꯝ ꯆꯥꯗꯦꯕ ꯇꯨꯝꯁꯤꯜꯂꯔꯕ ꯉꯟꯅ ꯍꯧꯒꯠꯂꯨꯔꯃꯦ ꯑꯗꯣ ꯀꯩꯀꯩ ꯆꯠꯂꯨꯔꯒ ꯇꯨꯝꯁꯤꯜꯂꯦ ꯇꯨꯝꯕ ꯍꯧꯔꯛꯄꯗꯤ ꯆꯝꯐꯨꯠ ꯆꯥꯔꯦ ꯑꯗꯨ ꯆꯥꯅꯤꯡꯗꯦ ꯆꯥꯗ꯭ꯔꯕ ꯎꯝ ꯉꯥꯏꯍꯥꯛ ꯂꯩꯔꯕꯨꯗꯤ ꯆꯥꯔꯅꯤ
ꯆꯦꯟꯕ ꯍꯧꯔꯕꯣ
ꯋꯥꯀꯤꯡ ꯈꯥ ꯈꯥ ꯍꯧꯔꯦ
ꯑꯌꯨꯛꯇ
ꯎꯝ ꯑꯌꯨꯛꯇ
ꯅꯣꯏꯒꯤ ꯆꯤꯡꯗꯨꯗ ꯆꯦꯜꯂꯤꯔꯣ
ꯆꯤꯡꯗ ꯑꯥ ꯍꯧꯖꯤꯛꯀꯥꯟꯗꯤ ꯄ꯭ꯂꯦꯟꯗ ꯆꯠꯂꯦꯕꯅꯦ ꯈꯨꯨꯡꯒꯟ ꯂꯝꯄꯥꯛꯇ ꯆꯠꯂꯦ
ꯇꯨꯃꯥ ꯃꯥ ꯄꯦꯟꯅ
ꯑꯥ ꯑꯥ ꯑꯩ ꯏꯃꯥꯟꯅꯕ ꯖꯦꯝꯁꯇꯣ
ꯑꯥ
ꯑ ꯎꯝ ꯃꯥꯁꯨ ꯃꯥꯅ ꯆꯦꯟꯕꯗꯣ ꯆꯦꯜꯂꯔꯣꯏ ꯑꯗꯥ ꯆꯠꯄ ꯇꯥꯂꯦ ꯖꯟꯖꯥꯟ ꯌꯝ ꯑꯣꯢ ꯂꯝ ꯂꯥꯞꯄꯅꯤꯅ ꯁꯋꯥꯏꯗ ꯑꯗꯨꯝ ꯈꯣꯢꯅ ꯑꯣꯢ ꯆꯠ
ꯍꯦꯍꯦ
ꯈꯨꯃꯟ ꯂꯝꯄꯥꯛꯇꯒꯤ ꯍꯜꯂꯛꯄꯗꯣ ꯌꯥꯝ ꯇꯜꯂꯦꯕ ꯀꯩꯅꯣ ꯇꯧꯋꯦꯅ ꯒꯥꯔꯤꯗꯣ ꯌꯥꯝ ꯆꯠꯄꯅꯤꯅ ꯀꯩ ꯍꯥꯏꯇꯥꯔꯦ ꯎꯐꯨꯟꯗꯣ
ꯑꯥ
ꯍꯜꯂꯛꯄꯗ ꯎꯐꯨꯟ ꯆꯥꯏ ꯇꯜꯂꯦ
ꯃꯥꯁꯛ ꯑꯨꯞꯁꯜꯂꯨ ꯌꯥꯗ꯭ꯔꯣ ꯇꯣꯞꯄꯤ ꯑꯃꯨꯛ ꯁꯥꯂꯒ
ꯑꯥ ꯍꯨꯃꯥꯡ ꯍꯥꯏ ꯆꯦꯜꯂꯨ ꯍꯜꯂꯛꯄꯗꯗꯤ ꯍꯨꯃꯥꯡ ꯁꯧꯕꯅꯤꯅ ꯑꯨꯞꯅꯤꯡꯗꯦꯕ
ꯖꯣꯒꯤꯡ ꯖꯣꯒꯤꯡꯒꯤ ꯂꯤꯁꯟꯒꯗꯕꯅꯦ ꯖꯣꯒꯤꯡ ꯑꯊꯥꯕ ꯑꯃ ꯑꯄꯥꯕ꯭ꯔꯥ ꯑꯊꯥꯕ꯭ꯔꯥ ꯑꯃ ꯑꯨꯞꯁꯜꯂꯒ ꯑꯌꯨꯛꯇ ꯃꯤ ꯐꯌꯝ ꯆꯦꯟꯅꯔꯝꯒꯅꯤꯅꯦ
ꯆꯦꯜ ꯆꯦꯜꯂꯦ ꯌꯥꯝ ꯆꯦꯜꯂꯦ ꯍꯛꯆꯥꯡ ꯐꯅꯤꯡ ꯌꯥꯝ ꯂꯩꯔꯥꯖꯅꯦ
ꯑꯦ ꯍꯧꯖꯤꯛꯀꯥꯟꯗꯤ ꯂꯣꯏꯅ ꯍꯛꯆꯥꯡ ꯐꯕꯒꯤ ꯀꯩ ꯂꯣꯏ ꯇꯧꯔꯕꯅꯤꯗ ꯌꯥꯝ ꯆꯦꯟꯅꯔꯕꯅꯦ ꯕꯥꯕꯥ ꯃꯤ ꯀꯌꯥꯝ ꯆꯦꯟꯒꯦ ꯑꯩ ꯆꯦꯟꯕ꯭ꯔꯣ
ꯎꯝ ꯃꯤ ꯑꯗꯨꯝ ꯈꯔꯥ ꯌꯥꯝ ꯆꯦꯟꯂꯦ ꯚꯥꯏ ꯈꯔ ꯑꯃ ꯆꯦꯟꯅꯩ ꯃꯤ
ꯁꯥ ꯖꯦꯝꯁꯨ ꯃꯌꯥꯡ ꯀꯪꯍꯜꯂꯒꯦꯅ ꯆꯦꯜꯂꯕ
ꯃꯥ ꯃꯌꯥꯡ ꯏꯝꯐꯥꯜ ꯀꯪꯒ꯭ꯔꯦ
ꯑꯣ ꯑꯣ
ꯎꯝ
ꯁꯟ ꯑꯁꯤ ꯐ꯭ꯔꯥꯏꯗꯦ ꯅꯠꯇ꯭ꯔꯣ
ꯉꯁꯤ ꯉꯥꯏ ꯃꯥꯅꯤ ꯉꯁꯤ ꯐ꯭ꯔꯥꯏꯗꯦꯅꯦ
ꯑꯥ ꯅꯪ ꯗꯣꯛꯇꯔ ꯆꯠꯂꯨꯔꯕꯣ
ꯗꯣꯛꯇ꯭ꯔꯗ ꯆꯠꯇꯦꯗ
ꯀꯩꯗꯧꯔꯕ ꯌꯦ ꯢ ꯌꯥ ꯌꯦꯡꯉꯨꯅꯤ ꯍꯥꯢꯗꯥꯢ ꯅꯦ
ꯌꯥ ꯌꯦꯡꯕꯗꯣ ꯄꯩꯁꯥꯗꯣ ꯌꯥꯗꯤ ꯌꯦꯡꯉꯥꯒ ꯄꯩꯁꯥ ꯌꯥꯝ ꯆꯪꯗꯧꯔꯦꯅꯦ ꯑꯩꯁ ꯑꯗꯨ ꯇꯟ ꯂꯩꯔꯦꯅꯦ ꯑꯦꯁ ꯔꯦ ꯈꯛꯂꯎꯕꯗ ꯑꯦꯁ ꯔꯦ ꯈꯛ ꯑꯥ ꯑꯦꯝ ꯑꯔ ꯑꯥꯏ ꯌꯥ ꯂꯧꯕꯗꯅꯦ
ꯑꯥ
ꯂꯤꯁꯤꯡ ꯑꯍꯨꯝ ꯆꯧꯉꯥ ꯆꯪꯅꯤꯌꯦ
ꯅꯪꯒꯤ ꯂꯣꯏꯃꯛ ꯌꯦꯡ ꯄꯥꯏꯖꯦ
ꯅꯠꯇꯦ ꯑꯩꯒꯤ ꯏꯌꯥꯃꯊꯛꯇ ꯑꯃ ꯑꯄꯣꯕ ꯑꯃ ꯌꯥꯎꯔꯤꯕ ꯑꯄꯣꯕꯗꯤ ꯑꯩ ꯃꯤꯠ ꯃꯤꯜꯀꯤꯠ ꯍꯥꯏꯇꯥꯔꯦ ꯊꯥꯏꯅ ꯄꯤꯛꯏꯉꯥꯏꯗ ꯑꯉꯥꯡ ꯑꯣꯏꯔꯤꯉꯥꯏꯗ ꯍꯧꯕ ꯌꯥꯗꯣ
ꯑꯥ
ꯎꯝ ꯑꯗꯨ ꯁꯤꯟꯗꯕ ꯌꯥꯏ ꯑꯗꯨꯏ ꯃꯅꯨꯡꯗ ꯌꯥꯑꯃꯗꯤ ꯂꯩꯔꯤꯕ ꯍꯥꯏꯇꯥꯔꯦ ꯑꯗꯨ ꯁꯠꯇꯣꯛꯄ ꯌꯥꯕ ꯌꯥꯔꯣꯏꯗ ꯑꯗꯨ ꯌꯦꯡꯉ ꯑꯦꯝ ꯑꯥꯔ ꯑꯥꯏ ꯌꯥꯎꯗ꯭ꯔꯗꯤ ꯈꯪꯉꯔꯣꯏ ꯍꯥꯏꯕ ꯁꯤ ꯊꯤꯁꯀꯦꯗꯥ ꯍꯥꯏ ꯇꯥꯔꯦ
ꯑꯗꯨꯗꯤ ꯄꯩꯁꯥ ꯃꯌꯥꯝ ꯆꯪꯉꯅꯤ ꯌꯦ ꯇꯧꯔꯤꯗꯨꯗꯤ
ꯍꯣꯏ
ꯄꯤꯛꯏꯉꯥꯏꯗ ꯅꯪ ꯂꯝ ꯌꯥꯝ ꯍꯦꯜꯂꯝꯒꯅꯤꯅꯤ ꯌꯥꯒ ꯁꯠꯁꯦ ꯌꯥ ꯑꯗꯨꯗꯤ ꯑꯉꯥꯡꯒꯤ ꯑꯩꯈꯣꯏ ꯑꯁ ꯑꯩꯈꯣꯏꯗꯤꯉꯣ ꯌꯥ ꯁꯜꯂꯛꯄ ꯀꯥꯟꯗꯀꯣ ꯏꯅꯦꯅ ꯑꯗꯨꯝ ꯁꯜꯂꯛꯑꯦꯕ
ꯑꯥ
ꯀꯩꯅꯣ ꯀꯩꯅꯣ ꯌꯥꯝ ꯁꯣꯟꯕꯅꯤ ꯃꯦꯅꯦ ꯌꯥ ꯅꯪ ꯕꯤ ꯀꯩꯗ ꯀꯩ ꯅꯇꯪ ꯎꯆꯦꯛꯅꯆꯥꯒ꯭ꯔꯦ ꯒꯥꯏꯅ ꯇꯧꯔꯒ ꯇꯤꯟꯗ ꯀꯔꯥꯝꯒꯦ ꯎꯪꯉꯒ ꯂꯪꯈꯠꯂꯦꯕ ꯍꯨꯠꯀ ꯂꯪꯒꯦꯌꯦ ꯇꯤꯟ ꯃꯊꯛꯇ ꯉꯁꯤ ꯉꯁꯤ ꯀꯦꯕꯜꯃꯦꯟꯗꯨꯒ ꯑꯅꯧꯕ ꯑꯃ ꯍꯧꯔꯛꯑꯗꯕꯅꯤꯒꯥꯏꯅ ꯊꯥꯖꯔꯦ
ꯍꯥ ꯍꯥ
ꯈꯪꯗꯦ ꯇꯧꯔꯤꯁꯦ ꯅ ꯀꯥꯏꯗ ꯌꯦꯡꯉꯤꯅꯣ ꯌꯦꯡꯕꯗꯤ
ꯑꯩꯁꯤ ꯀꯩꯅꯣꯗ ꯌꯦꯡꯒꯦꯇꯧꯕ ꯑꯩ ꯀꯣꯅꯨꯡ ꯃꯃꯥꯡꯒꯤ ꯗꯥꯛꯇꯔ ꯕ꯭ꯔꯦꯁꯟꯅ ꯑꯃ ꯂꯩꯕꯅꯦꯕ ꯈꯪ ꯗꯦ ꯃꯥꯏ ꯃꯃꯟꯗꯣ ꯃꯊꯥ ꯁꯥꯏꯗ ꯚꯥꯏ ꯍꯧꯔꯛꯄꯗ ꯇꯔꯥ ꯐꯥꯕꯒꯤ ꯂꯨꯄꯥ ꯂꯤꯁꯤꯡ ꯅꯤꯐꯨ ꯃꯉꯥꯃꯨꯝ ꯆꯪꯉꯅꯤ ꯑꯗꯨꯗꯒꯤ ꯅꯤꯐꯨꯉꯥꯁꯤꯕꯨꯗꯤꯨꯛꯇ ꯄꯨꯂꯞ ꯄꯤꯒꯗꯕ ꯅꯠꯇꯦ ꯑꯍꯥꯟꯕ ꯂꯤꯁꯤꯡ ꯇꯔꯥꯃꯉꯥ ꯀꯨꯟꯃꯨꯛ ꯄꯤꯔꯒ ꯈꯔ ꯈꯔ ꯄꯤ ꯌꯥꯏ ꯍꯥꯏꯕ ꯊꯥ ꯊꯥꯒꯤ
ꯑꯥ
ꯑꯗꯨꯒ ꯀꯔꯤ ꯀꯩꯅꯣ ꯍꯥꯏꯒꯦ ꯇꯧꯕꯗꯕ ꯑꯗꯨꯗꯒꯤ ꯑꯩꯒꯤ ꯑꯥ ꯌꯥ ꯃꯅꯨꯡꯗ ꯀꯩꯅꯣ ꯇꯧꯕ ꯏ ꯍꯥꯞꯀꯗꯕ ꯈꯣꯠꯀꯗꯕ ꯑꯗꯨꯗ ꯌꯥꯝ ꯌꯥꯔ ꯄꯨꯜꯂꯞꯅ ꯃꯥꯁꯤ ꯃꯣꯏ ꯄꯨꯂꯞ ꯂꯥꯃꯨꯛꯀꯤ ꯃꯌꯥ ꯇꯥ ꯇꯜꯂꯕ ꯑꯗꯨꯗꯩ
ꯑꯣ
ꯗꯨꯅꯤ ꯇꯧꯁꯨ ꯂꯨꯄꯥ ꯂꯥꯛ ꯑꯃ ꯁꯤ ꯌꯥ ꯌꯥꯗ ꯂꯨꯄꯥ ꯂꯥꯛꯃꯨꯛ ꯊꯥꯗꯗꯣꯏꯅꯦꯕ ꯀꯣ ꯑꯩ ꯑꯅꯕ ꯆꯪꯕꯅꯤꯉꯣ ꯑꯅꯥꯕ ꯐꯥꯒꯤ ꯐꯥꯒꯤꯗ ꯏꯉꯣ ꯄꯩꯁ ꯌꯥꯝ ꯀꯨꯏꯍꯧꯗꯕꯅꯤꯕ ꯃꯆꯤꯠ ꯃꯆꯤꯠ ꯃꯆꯤꯠ ꯃꯆꯤꯠ ꯆꯪꯈꯤꯕꯗ ꯀꯣ ꯁꯨꯝ ꯎꯝ ꯀꯩ ꯍꯥꯏꯅꯤ ꯂꯩꯔꯝ ꯄꯩꯁꯥꯈꯩꯁꯦ ꯂꯣꯏ ꯂꯣꯏꯁꯟ ꯈꯪꯍꯧꯗꯕꯅꯦꯕ
ꯍꯣꯏ
ꯍꯗ ꯍꯟꯗꯛ ꯏꯁꯀꯣꯂꯥꯔꯁꯤꯞꯀꯤꯨ ꯐꯪꯒꯤꯕ ꯇ꯭ꯋꯦꯟꯇꯤ ꯊꯥꯎꯖꯟꯗꯨꯕꯛꯇꯉꯣ ꯑ ꯀꯩ ꯇꯧꯅꯤ ꯀꯃꯥꯏ ꯇꯧ ꯂꯣꯏ ꯈꯪꯍꯧꯗꯦ ꯑꯗꯨꯝ ꯂꯥꯏꯌꯦꯡꯕꯗ ꯑꯗꯨꯝ ꯂꯣꯏ ꯂꯩ ꯑꯩ ꯁꯨꯝ ꯅꯥꯕꯗꯣ ꯈꯪꯗꯦ ꯍꯥꯟꯅꯒꯤ ꯍꯥꯟꯅꯒꯤ ꯒ꯭ꯌꯥꯟ ꯇꯥꯗꯦꯉꯣ ꯑꯅꯥꯕꯁꯤꯉꯣ ꯑꯩꯁꯨ ꯌꯥꯒ ꯌꯦꯡꯉꯣ ꯃꯃꯥꯡꯗ ꯑꯩꯈꯣꯏꯗꯨꯒꯤ ꯍꯣꯁꯄꯤꯇꯥꯜ ꯍꯣꯁꯄꯤꯇꯥꯜꯗꯤ ꯀ꯭ꯂꯤꯅꯤꯛ ꯌꯥꯝꯗ ꯆꯠꯂ ꯌꯦꯡꯉꯨ ꯀꯥꯟꯗ ꯌꯥꯔꯦꯅ ꯃꯅꯨꯡꯗ ꯑꯩꯒꯤ ꯀꯔꯤꯉꯩꯗꯣ ꯌꯥꯄꯪ ꯇꯤꯟ ꯆꯥꯔꯛꯑꯦꯕ ꯑꯩꯈꯣꯏ ꯐꯦꯃꯤꯂꯤꯉꯩꯒꯤ ꯍꯤꯔꯤꯗꯤꯇꯤ ꯍꯥꯏꯇꯥꯔꯦ ꯑꯗꯨ ꯃꯔꯛꯄ ꯍꯥꯏꯇꯥꯔꯦ
ꯍꯥ
ꯗ ꯌꯦꯡꯗꯤ ꯌꯦꯡꯕꯤꯔꯕꯣ ꯈꯥꯎꯟ ꯑꯃ ꯑꯨꯞꯁꯦ ꯇꯧ ꯎꯞꯄꯦꯕꯀꯣ ꯄꯩꯁꯥ ꯆꯪꯈꯤꯕꯅꯦ ꯑꯗꯨꯁꯨ ꯂꯨꯄꯥ ꯂꯤꯁꯤꯡ ꯇꯔꯥꯇꯔꯨꯛ ꯇ꯭ꯔꯥꯇꯦꯠ ꯃꯨꯛ ꯆꯪꯒꯤꯅꯦ ꯑꯗꯨꯒꯗꯤ ꯑꯗꯨꯒꯗꯤ ꯈꯦꯂꯛ ꯑꯦꯅꯦꯀꯣ ꯊꯥ ꯑꯃꯃꯨꯛ ꯂꯩꯔꯀꯥꯟꯗ ꯃꯦꯟꯕꯁꯨ ꯌꯥꯎꯕ ꯍꯥꯏꯇꯥꯔꯦ ꯃꯣꯏ ꯏꯁ ꯑꯦꯛꯁꯔꯦ ꯂꯧꯕ ꯀꯥꯟꯗ ꯌꯥꯅꯤ ꯌꯥꯅꯤꯗꯪ ꯍꯥꯏꯕ ꯅꯨꯄꯥꯗꯨꯅ ꯑꯩꯁꯦ ꯊꯥꯖ ꯑꯩꯗꯤ ꯊꯥꯗꯤ ꯊꯥꯖꯗꯕꯅꯦꯕ ꯑꯗꯨ ꯇꯟꯗꯤ ꯇꯟꯕ ꯑꯗꯨꯗ ꯌꯦꯡ ꯎꯖꯕ ꯍꯥꯏꯇꯥꯔꯦ ꯄꯨꯔꯥ ꯃꯦꯟꯖꯟꯂꯛꯑꯦ ꯃꯦꯟꯖꯟꯂ ꯗꯤ ꯑꯦꯛꯁꯔꯦ ꯂꯧꯔꯣ ꯀꯣꯟꯅ ꯑꯃꯨꯛ ꯆꯍꯤ ꯆꯤꯛꯑꯒ ꯑꯗꯨꯃꯥꯏꯅ ꯂꯩꯈꯤꯕꯗꯒꯤ ꯑꯗꯨꯝ ꯀꯩ ꯇꯧꯁꯈ꯭ꯔꯦꯕ ꯏꯔꯥꯡꯒ ꯂꯩꯕꯅꯦ ꯈꯣꯠꯄꯅꯦ ꯑꯗꯨꯗꯏꯗꯤ ꯀꯥꯎꯈ꯭ꯔꯦꯗ ꯂꯣꯏꯅ ꯑꯗꯩꯗꯤ ꯌꯦꯡꯕꯅꯦ ꯑꯗꯨꯗ ꯃꯅꯨꯡꯒꯤ ꯢ ꯑꯩꯈꯣꯏꯒꯤ ꯑꯥ ꯃꯥꯒꯤ ꯁꯤ ꯆꯤꯡꯂꯤ ꯌꯥꯎꯔꯤꯗ ꯌꯥꯎꯋꯤꯗꯅ ꯃꯅꯨꯡꯗ ꯑꯁꯤꯇꯤ ꯑꯁꯤꯇꯤ ꯑꯁꯤꯇꯤ ꯇꯧꯔ ꯉꯃꯣ ꯂꯣꯏꯁꯤꯡ ꯍꯨꯟꯗꯣꯛꯑꯒ ꯔ꯭ꯔꯥꯎꯟ ꯑꯣꯏꯅ ꯀꯨꯞ ꯇꯧꯔꯦꯉꯣ ꯕꯤꯔꯥꯅꯤ ꯄꯩꯁꯥ ꯌꯥꯝ ꯆꯪꯕꯅꯤ ꯊꯥꯖꯦꯗꯉꯥꯡꯑꯣ
ꯍꯣꯏ ꯄꯩꯁꯥ ꯆꯪꯕꯝ ꯒꯤ ꯆꯪꯕꯝ ꯉꯥꯇꯅꯦ ꯕꯥꯢ
ꯃꯥꯅꯦ ꯍꯤꯡꯕꯗ ꯄꯩꯁꯥ ꯆꯪ ꯂꯩꯔꯝꯃꯦ
ꯑꯍꯥ ꯍꯥ ꯑꯗꯨꯅꯦ ꯑꯍꯥ ꯍꯥꯍꯥ ꯄꯩꯁꯥ ꯃꯦꯊ꯭ꯔꯁ ꯑꯦꯂꯣꯠ
ꯃꯦꯇꯔ ꯍꯥꯢꯌꯦ ꯍꯦꯄꯤꯅꯦꯁ ꯑꯣꯏꯕꯁꯦ ꯖꯦ ꯃꯅꯤꯗ ꯑꯣꯏ ꯂꯩꯔꯝꯃꯦ ꯄꯤꯛꯏꯉꯩꯗꯗꯤ ꯍꯦ ꯍꯦ ꯍꯦ ꯃꯅꯤ ꯏꯁ ꯅꯣꯠ ꯃꯦꯇꯔ ꯐꯣꯔ ꯍꯦꯄꯤꯅꯦꯁ ꯀꯥꯏꯍꯥꯢꯗꯥꯏꯅꯦ ꯑꯩ ꯍꯧꯖꯤꯛꯇꯤ ꯃꯦ ꯁꯔꯥ ꯁꯤꯃꯦꯇꯔ ꯑꯣꯏꯔꯦ ꯏꯔꯝ ꯈꯨꯗꯤꯃꯛꯇ ꯁꯦꯠꯄꯥꯏꯗꯤ ꯌꯥꯗ꯭ꯔꯦꯕ
ꯃꯥꯅꯤ ꯈꯪꯖꯦꯟ
ꯑꯗꯣ ꯃꯤꯑꯣꯏꯕ ꯍꯛꯆꯥꯡꯗ ꯀꯔꯣ ꯇ꯭ꯔꯤꯂꯤꯌꯟ ꯀꯌꯥꯅꯣꯝ ꯗꯤ ꯌꯥꯎꯗꯥ꯭ꯔꯏꯅꯦ ꯃꯤꯠꯇ ꯃꯤ ꯑꯍꯦ ꯍꯦ ꯃꯤꯠꯇꯁꯨ ꯌꯣꯜꯂꯗꯤ ꯅꯪ ꯇ꯭ꯔꯤꯂꯤꯌꯟꯅ ꯕꯤꯂꯤꯌꯟꯅ ꯅꯪ ꯀꯌꯥꯝꯗꯤ ꯌꯧꯅꯤꯍꯦ ꯌꯣꯟꯕ ꯌꯥꯗꯕ ꯋꯥꯅꯦꯕ ꯂꯩꯕ ꯋꯥꯅꯦꯕ
ꯑꯥ
ꯑꯩꯁꯦ ꯌꯣꯟꯊꯣꯛꯑꯒꯦ ꯅꯪ ꯂꯧꯔꯒꯦꯔꯑꯕ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
ꯍꯥ ꯍꯥ ꯍꯥ ꯑꯥ
ꯑꯥ ꯋꯥꯔꯤꯗꯤ ꯀꯣ
ꯎꯝ
ꯎꯝ ꯍꯥ
ꯅꯨꯉꯥꯏꯏꯇꯦꯗ
ꯑ ꯍꯜꯂꯣ ꯀꯩꯅꯣ ꯍꯥꯏꯁꯦ
ꯍꯥꯎ ꯇꯥꯗ꯭ꯔꯣ ꯅꯨꯉꯥꯏꯇꯦ
ꯎꯝ
ꯎꯝ
ꯎꯝ ꯂꯩꯌꯦ ꯑꯣ ꯐꯔꯦ ꯐꯔꯦ ꯅꯨꯡꯉꯥꯏꯇꯕ ꯃꯔꯨꯞꯅꯤꯅ ꯅꯨꯡꯉꯥꯏꯇꯅ
ꯑ ꯍꯦꯍꯦ ꯍꯦ ꯂꯥꯏꯇ꯭ꯔꯦꯅꯦ ꯍꯣꯏ ꯍꯣꯏ ꯚꯥꯏ ꯎꯝ ꯑꯥ ꯑꯥ ꯍꯣꯏ ꯊꯣꯏ ꯊꯣꯏ